ꯅꯨꯡꯉꯥꯏꯔꯤ ꯚꯥꯏ ꯊꯥꯖꯗꯅ ꯀꯣꯜ ꯇꯧꯔꯛꯏꯁꯤ ꯀꯩ ꯂꯩꯔꯒꯦ
ꯀꯩꯁꯨ ꯊꯣꯏꯗꯣꯛꯄ ꯂꯩꯇꯦꯗ ꯁꯨꯝ ꯑꯅꯥ ꯑꯌꯦꯛꯀ ꯌꯥꯎꯗꯦ ꯈꯣꯠꯇꯕ꯭ꯔꯥ ꯄꯥ ꯀꯅꯗꯁꯨꯨ ꯀ꯭ꯔꯤꯖꯗꯦꯅꯀ
ꯍ ꯚꯥꯏ
ꯍꯧꯖꯤꯛ ꯃꯇꯝꯁꯤ ꯑꯗꯨꯝ ꯅꯨꯡꯉꯥꯏꯅ ꯂꯩꯔꯤꯀꯣ
ꯑꯥ ꯑꯗꯨꯝ ꯅꯨꯡꯉꯥꯏꯔꯤ ꯍꯥꯏꯗꯤ ꯃꯇꯝ ꯃꯇꯝꯒꯤ ꯆꯤꯟꯖꯥꯛ ꯆꯥꯗꯨꯅ ꯍꯥꯏꯗꯤ ꯀꯥꯂꯦꯟꯅ ꯀꯥꯂꯦꯟꯒꯤ ꯆꯤꯟꯖꯥꯛ ꯆꯥꯔꯤ ꯌꯥꯝ ꯅꯨꯡꯉꯥꯏꯔꯦ ꯍꯥꯏꯇꯥꯔꯦ ꯚꯥꯏꯗꯤ ꯀꯥꯂꯦꯟꯁꯤꯕꯨ ꯀꯃꯥꯏꯅ ꯂꯦꯡꯕꯤꯔꯤꯒꯦ
ꯍꯟꯗꯛꯀꯤ ꯀꯥꯔꯗꯦꯟꯁꯤꯗꯤ ꯁꯥꯏꯕꯧ ꯌꯥꯝꯅꯥꯏ ꯑꯩ ꯍꯥꯟꯅ ꯑꯗꯒꯤ ꯌꯥꯝꯅ ꯊꯥꯖꯗꯅ ꯈꯪꯁꯥ ꯁꯥꯒꯠꯔꯛꯄ ꯑꯃ ꯂ ꯈꯥꯡꯕ ꯈꯤꯇꯪ ꯋꯥꯕ ꯑꯃ
ꯎꯝ ꯎꯝ ꯌꯥꯝ ꯁ꯭ꯋꯥꯥꯏꯗ ꯥꯏ ꯍꯟꯗꯪ ꯁꯦ ꯌꯥꯝꯅ ꯁꯥꯏ ꯑꯗꯣ ꯁꯤ ꯁꯥꯔꯛꯏꯕꯒꯤ ꯃꯔꯝꯁꯦ ꯍꯥꯏꯗꯤ ꯑꯩꯈꯣꯏ ꯁꯤꯒꯤ ꯏꯀꯣꯂꯣꯖꯤꯀꯦꯟꯗꯤ ꯑꯗꯨꯗꯒꯤ ꯏꯀꯣ ꯁꯤꯁꯇꯦꯝꯁꯤꯗ ꯅꯠꯇ꯭ꯔꯒ ꯏꯟꯚꯥꯏꯔꯣꯟꯃꯦꯟꯁꯤꯗ ꯀꯥꯏꯊꯔꯛꯄꯁꯦ ꯁꯤꯅ ꯑꯣꯏꯗꯣꯏꯅꯦꯕ ꯚꯏ ꯑꯩꯕꯨꯗꯤ ꯎ ꯋꯥ ꯌꯥꯟꯊꯠꯂꯛꯄ ꯑꯗꯒꯤ ꯄꯥꯛꯇꯛꯅꯅ ꯎ ꯋꯥ ꯌꯥꯟꯊꯠꯂꯒ ꯂꯧ ꯎꯅꯕꯒꯤ ꯃꯐꯝ ꯏꯁꯄꯦꯁ ꯀꯩꯅꯣ ꯇꯧꯅꯕ ꯍꯣꯠꯅꯕꯗ ꯑꯗꯩ ꯃꯤ ꯁꯦꯇꯜꯃꯦꯟ ꯇꯧꯅꯕ ꯍꯣꯠꯅꯕꯗ ꯎ ꯋꯥꯁꯦ ꯄꯥꯛꯇꯛꯅꯅ ꯌꯥꯟꯊꯠꯂꯛꯄ ꯑꯗꯨꯒ ꯁꯨꯃꯥꯏꯅ ꯇꯧꯕꯁꯦ ꯁꯤꯅ ꯌꯦꯗꯥꯅꯤ
ꯍꯣꯏ ꯍꯣꯏ ꯚꯥꯏ ꯌꯥꯝ ꯆꯨꯝꯕ ꯍꯣꯉ ꯍꯥꯏ ꯒ꯭ꯔꯤꯟ ꯍꯥꯎꯁ ꯏꯐꯦꯛꯅ ꯌꯥꯝ ꯆꯥꯎꯅ ꯂꯩꯅꯗꯅ ꯀ
ꯎꯝ ꯍꯥꯏꯗꯤ ꯎ ꯋꯥꯅ ꯑꯩꯈꯣꯏꯅ ꯃꯤꯑꯣꯏꯕ ꯑꯩꯈꯣꯏꯅ ꯍꯣꯟꯊꯣꯛ ꯂꯩꯔꯛꯏꯕ ꯀꯥꯔꯕꯣꯟ ꯗꯥꯏꯑꯣꯛꯁꯥꯏꯠꯁꯤꯡꯁꯦ ꯎ ꯋꯥꯁꯤꯡꯁꯤꯅ ꯆꯨꯞꯁꯤꯟꯟꯗꯅꯕ ꯍꯥꯏꯗꯤ ꯎ ꯋꯥꯁꯤꯡꯁꯦ ꯂꯩꯇ꯭ꯔꯒꯗꯤ ꯀꯥꯔꯕꯣꯟ ꯗꯥꯏꯑꯣꯛꯁꯥꯏꯠꯁꯤꯡꯁꯦ ꯀꯅꯥꯅ ꯆꯨꯞꯁꯤꯟꯜꯂꯤ ꯑꯗꯨꯅ ꯎ ꯋꯥꯁꯤꯡꯁꯦ ꯁꯨꯝ ꯌꯥꯟꯊꯠꯂꯛꯄꯁꯤꯅ ꯃꯔꯝ ꯑꯣꯏꯔꯒ ꯀꯥꯔꯕꯣꯟꯗꯥꯏꯑꯛꯁꯥꯏꯠꯀꯤ ꯊꯥꯗꯣꯛꯄꯒꯤ ꯆꯥꯡꯁꯤꯗꯤ ꯁꯨꯝ ꯍꯦꯟꯒꯠꯂꯛꯄ ꯃꯤꯁꯤꯡ ꯌꯥꯝꯈꯠꯂꯛꯄꯅꯤꯅ ꯍꯥꯏꯇꯥꯔꯦꯕ ꯑꯗꯨꯒ ꯀꯥꯔꯕꯣꯟꯗꯥꯏꯑꯛꯁꯥꯏꯠꯁꯤꯁꯨ ꯁꯨꯝ ꯊꯥꯗꯣꯔꯛꯑꯕꯅꯤꯅ ꯍꯥꯏꯗꯤ ꯑꯗꯨꯒ ꯄ꯭ꯂꯥꯟ ꯄꯥꯝꯕꯤꯁꯤꯡꯁꯤꯅ ꯆꯨꯞꯁꯤꯟꯅꯕ ꯆꯥꯡ ꯍꯟꯊꯔꯛꯄꯗꯣ ꯌꯥꯝꯅ ꯑꯗꯨꯗꯒꯤ ꯁꯨꯝ ꯁꯥꯒꯠꯂꯛꯄꯅꯦꯅ ꯑꯩ ꯑꯩꯅ ꯁꯨꯝ ꯈꯟꯖꯕꯗꯨꯅꯦꯕꯣ ꯑꯩ ꯑꯩꯅ ꯍꯥꯏꯖꯔꯤꯁꯦ
ꯃꯥꯅꯦ ꯃꯥꯅꯦ ꯌꯥꯝ ꯆꯨꯝꯕ ꯃꯐꯝꯅꯤ ꯑꯩꯈꯣꯏꯕꯥꯏꯁꯤ ꯇ ꯎꯝ ꯃꯁꯤ ꯑꯩꯈꯣꯏꯅ ꯀꯩꯒꯨꯝꯕ ꯍꯥꯏꯗꯤ ꯈꯔ ꯀꯩ ꯍꯥꯏꯇꯥꯔꯦ ꯆꯦꯛꯁꯤꯟ ꯊꯧꯔꯥꯡꯒꯨꯝꯕ ꯍꯥꯏꯒꯗ꯭ꯔꯥ ꯁꯤ ꯈꯔ ꯂꯧꯈꯠꯍꯧꯗ꯭ꯔꯒꯗꯤ ꯃꯁꯤ ꯆꯍꯤ ꯃꯉꯥ ꯑꯃ ꯇꯔꯥ ꯑꯃꯒꯤ ꯃꯇꯨꯡꯗꯗꯤ ꯑꯩꯈꯣꯏꯁꯦ ꯂꯩꯕ ꯋꯥꯒꯗ꯭ꯔꯥꯅ
ꯑꯣꯏꯣꯏ ꯀꯩ ꯌꯥꯝ ꯁꯃꯤ ꯗꯤ ꯑꯩꯈꯣꯏ ꯅꯍꯥ ꯈꯔ ꯄꯨꯟꯁꯤꯜꯂꯒꯕꯀꯣ ꯂꯩꯀꯥꯏ ꯂꯩꯀꯥꯏꯒꯤꯕꯨ ꯑꯣꯏꯔꯦ ꯀꯩꯅꯣꯒꯤ ꯑꯣꯔꯒꯅꯥꯏꯖꯦꯁꯟꯒꯨꯝꯕ ꯑꯃ ꯁꯦꯝꯃꯒ ꯀꯩꯅꯣ ꯇꯧꯔꯒ ꯎ ꯄꯥꯝꯕꯤ ꯀꯣ ꯎ ꯄꯥꯝꯕꯤ ꯈꯟꯕꯒꯤ ꯀꯩꯅꯣ ꯀꯦꯝꯄꯦꯟꯒꯨꯝꯕ ꯍꯥꯏꯗꯤ ꯏꯟꯚꯥꯏꯔꯣꯟꯃꯦꯟ ꯀꯟꯕꯒꯤ ꯀꯦꯝꯄꯦꯟꯒꯨꯝꯕ ꯒ꯭ꯔꯤꯟ ꯍꯥꯎꯁ ꯏꯐꯦꯛꯁꯤꯅ ꯀꯔꯤꯅꯣ ꯃꯥꯒꯤ ꯀꯩꯅꯣꯁꯤꯅ ꯃꯥꯡꯖꯕꯁꯤꯅ ꯀꯔꯤꯅꯣ ꯍꯥꯏꯕ ꯑꯃ ꯃꯌꯥꯝꯁꯤꯗꯀꯣ ꯂꯩꯀꯥꯏ ꯂꯩꯀꯥꯏ ꯆꯠꯂꯒ ꯑꯦ ꯑꯦꯋꯥꯔꯅꯦꯁ ꯄ꯭ꯔꯣꯒ꯭ꯔꯥꯝꯒꯨꯝꯕ ꯑꯃ ꯄꯤꯕꯀꯣ ꯁꯨꯝ ꯑꯗꯨꯒ ꯎ ꯋꯥ ꯌꯥꯟꯊꯠꯄꯒꯤ ꯃꯥꯡꯖꯕꯁꯤꯅ ꯀꯔꯤꯅꯣ ꯎ ꯋꯥꯁꯤꯅ ꯑꯩꯈꯣꯏꯗ ꯀꯔꯤ ꯀꯥꯟꯅꯍꯜꯂꯤ ꯑꯗꯨꯒ ꯀꯩꯅꯣ ꯃꯥꯒꯤ ꯄꯤꯔꯤꯕ ꯀꯥꯟꯅꯕꯁꯤꯅ ꯀꯔꯤꯅꯣ ꯍꯥꯏꯗꯤ ꯌꯥꯟꯊꯠꯂꯒ ꯁꯤꯡ ꯑꯣꯏꯕ ꯍꯥꯏꯕꯒꯤ ꯀꯩꯅꯣꯗꯨ ꯅꯠꯇꯕ ꯍꯥꯏꯗꯤ ꯃꯥꯒꯤ ꯃꯥꯒꯤ ꯃꯔꯨꯏꯕ ꯑꯩꯈꯣꯏꯒꯤ ꯂꯩꯅꯔꯤꯕ ꯀꯩꯅꯣꯁꯦ ꯂꯩꯅꯔꯤꯕ ꯃꯔꯤꯁꯦ ꯎ ꯋꯥꯁꯤꯒ ꯑꯩꯈꯣꯏ ꯖꯤꯕ ꯄꯥꯝꯕꯤꯁꯤꯒ ꯂꯩꯅꯔꯤꯕ ꯃꯔꯤꯁꯤꯡꯁꯦ ꯀꯩꯅꯣꯗ ꯂꯩꯀꯥꯏ ꯂꯩꯀꯥꯏꯒꯤ ꯆꯠꯂꯒꯕꯨ ꯑꯣꯏꯔꯦ ꯁ꯭ꯀꯨꯜ ꯁ꯭ꯀꯨꯜ ꯆꯠꯂꯒꯕꯨ ꯑꯣꯏꯔꯦ ꯃꯥꯏꯅꯦ ꯍ ꯌꯥꯝ ꯑꯦꯋꯦꯌꯔ ꯑꯣꯏꯍꯟꯕ ꯍꯥꯏꯇꯥꯔꯦ ꯃꯤꯁꯤꯡꯁꯦ ꯑꯗꯨꯒ ꯑꯦꯋꯥꯦꯔ ꯄ꯭ꯔꯣꯒꯥꯝꯒꯨꯝꯕ ꯈꯔ ꯁꯤꯜꯂꯒ ꯃꯤꯁꯤꯡꯁꯦ ꯒ꯭ꯌꯥꯟ ꯇꯥꯍꯟꯕ ꯑꯃ ꯆꯪꯒꯗ꯭ꯔꯅ ꯁꯨꯝ ꯈꯜꯂꯤꯀꯣ ꯚꯥꯏ ꯑꯩ ꯋꯥꯈꯜꯗꯨꯗ
ꯅꯦꯃꯦꯗ ꯑꯩꯈꯣꯏꯒꯤ ꯑꯃꯨꯛ ꯐꯤꯗꯕꯦꯛ ꯍꯥꯏꯒꯗ꯭ꯔꯥ ꯀꯩ ꯍꯥꯏꯒ ꯈꯤꯇꯪ ꯗ꯭ꯔꯕꯛꯇ ꯑꯃꯨꯛ ꯂꯥꯛꯀꯗꯣꯏꯁꯤꯅꯨꯛ ꯃꯤꯁꯝ ꯑꯦꯋꯥꯔꯅꯦꯁ ꯄ꯭ꯔꯣꯒ꯭ꯔꯥꯝ ꯍꯥꯏꯔꯒ ꯑꯃꯨꯛ ꯊꯑꯣꯏ ꯋꯥꯁꯥꯕꯤꯗꯕꯒꯤ ꯑꯃ ꯆꯠꯅꯕꯤ ꯑꯃ ꯂꯩꯕꯕꯁꯤ ꯃꯁꯤꯁꯨ ꯌꯥꯝꯅ ꯐꯠꯇꯕ ꯆꯕꯤ ꯍꯥꯏꯗꯤ ꯑꯦꯋꯥꯔꯅꯦꯁ ꯍꯥꯏꯔꯒ ꯃꯤꯅ ꯋꯥ ꯉꯥꯡꯉꯒ ꯇꯧꯖꯩ ꯁꯥꯏꯁꯦꯒ ꯍꯥꯏꯔꯒ ꯇꯥꯅꯤꯡꯒꯨꯝ ꯇꯥꯅꯤꯡꯗꯒꯨꯝ ꯇꯧꯕ ꯑꯗꯩꯗꯤ ꯂꯧꯅꯤꯡꯒꯨꯝ ꯂꯧꯅꯤꯡꯗꯒꯨꯝ ꯃꯁꯤꯁꯨ ꯁꯤꯇ ꯑꯣꯄꯦ ꯍꯥꯏꯔꯤꯕꯕ
ꯎꯝ ꯌꯥꯝ ꯆꯨꯝꯕ ꯌꯥꯝ ꯆꯨꯝꯕꯏ ꯁꯨꯝ ꯇꯥꯕꯗ ꯑꯃ ꯇꯥꯕ ꯑꯩꯈꯣꯏꯅ ꯉꯥꯡꯉꯤꯁꯤꯡꯁꯤꯡꯁꯦ ꯍꯥꯏꯗꯤ ꯇꯥꯕꯗ ꯑꯃꯛ ꯇꯥꯕ ꯂꯧꯗꯤ ꯂꯧꯁꯤꯟꯗꯕ ꯍꯥꯏ ꯇꯥꯔꯦ ꯍꯥꯏꯗꯤ ꯇꯥꯕꯗꯤ ꯃꯜꯂꯒ ꯇꯥꯗꯤ ꯇꯥꯗꯕ ꯂꯧꯗꯤ ꯂꯧꯁꯤꯟꯗꯕ ꯉꯥꯡꯉꯤꯕ ꯄꯣꯏꯟꯁꯤꯡꯁꯦ ꯁꯤꯒꯤꯁꯤꯅ ꯀꯔꯤꯅꯣ ꯁꯤꯅ ꯀꯔꯤꯅꯣ ꯍꯥꯏꯕꯗꯨꯃ ꯇꯥꯕꯤꯔꯒ ꯃꯨꯟꯅ ꯇꯥꯕꯤꯔꯒ ꯑꯦ ꯁꯤꯅ ꯁꯤꯅꯤ ꯁꯤꯅ ꯁꯤꯅꯤ ꯍꯥꯏꯕꯗꯨꯃ ꯁꯤꯟꯇꯣꯛꯄꯤꯔꯒ ꯇꯧꯕꯤꯔꯒꯗꯤ ꯐꯗꯧꯕ ꯇꯥꯔꯤꯅꯤ ꯅꯪꯅ ꯐꯝꯗꯪ ꯐꯝꯃꯒ ꯊꯕꯛ ꯑꯣꯏꯅ ꯄꯥꯡꯊꯣꯛꯄꯤꯗꯕ ꯃꯌꯥꯝ ꯑꯃ ꯑꯃ ꯌꯥꯎꯗꯕꯁꯨ ꯅꯠꯇꯦ ꯍꯥꯏꯖꯔꯤꯕ
ꯃꯥꯅꯦ ꯃꯁꯤꯁꯦ ꯊꯕꯛꯇ ꯑꯣꯟꯊꯣꯛꯄ ꯑꯃ ꯍꯥꯏꯗꯤ ꯉꯥꯡꯕꯇꯪ ꯅꯠꯇꯕ ꯊꯕꯛꯇ ꯑꯣꯟꯊꯣꯛ ꯑꯁꯤ ꯌꯥꯝꯅ ꯃꯔꯨ ꯑꯣꯏ ꯑꯗꯨꯒꯤ ꯃꯊꯛꯇ ꯑꯩꯏ ꯃꯁꯤ ꯇꯧꯗꯕꯁꯨ ꯌꯥꯗꯕ ꯏꯊꯧꯅꯦꯅ ꯈꯟꯖꯩ ꯑꯩꯅꯗꯤ ꯍꯥꯏꯕꯗꯤ ꯃꯁꯤ ꯍꯧꯖꯤꯛ ꯇꯧꯍꯧꯗ꯭ꯔꯒꯗꯤ ꯋꯥꯔ ꯇꯨꯡꯒꯤ ꯇꯨꯡꯗꯥ ꯇꯝꯆꯤꯅ ꯁꯣꯂꯀꯗꯕ ꯃꯥ ꯄꯣꯠ ꯑꯃ ꯑꯣꯏꯕꯅꯤꯅ ꯃꯁꯤ ꯇꯧꯕꯅꯗꯤ ꯐꯕ꯭ꯔꯥꯅꯗꯤ ꯈꯜꯂꯤ ꯑꯩꯅ
ꯍꯣꯏ ꯚꯥꯏ ꯌꯥꯝ ꯆꯨꯝꯃꯦ ꯑꯩꯈꯣꯏ ꯈꯔ ꯄꯨꯟꯁꯤꯟꯅꯔꯒꯀꯣ ꯍꯥꯏꯗꯤ ꯑꯩꯈꯣꯏ ꯏꯃꯥꯟꯅꯕ ꯅꯍꯥꯁꯤꯡ ꯈꯔ ꯑꯩꯈꯣꯏ ꯑꯩꯈꯣꯏꯗꯒꯤ ꯍꯥꯟꯅ ꯈꯇꯣꯛꯄ ꯑꯃ ꯃꯊꯧ ꯇꯥꯏꯌꯦꯕꯀꯣ ꯚꯥꯏ ꯑꯗꯣ ꯑꯩꯈꯣꯏ ꯅꯍꯥ ꯈꯔ ꯄꯨꯟꯁꯤ ꯁꯤꯖꯤꯟꯅꯔꯒ ꯍꯥꯏꯗꯤ ꯎ ꯋꯥꯁꯤ ꯀꯟꯕꯒꯤ ꯀꯩꯅꯣ ꯇꯧꯕꯒꯤ ꯏꯟꯚꯥꯏꯔꯣꯟꯃꯦꯟꯁꯤ ꯀꯟꯕꯒꯤ ꯀꯩꯅꯣ ꯈꯔ ꯀꯦꯝꯄꯦꯟꯒꯨꯝꯕ ꯑꯗꯨꯗꯒꯤ ꯎ ꯋꯥ ꯊꯥꯕꯒꯤ ꯄ꯭ꯔꯣꯒꯥ꯭ꯔꯒꯥꯝꯒꯨꯝꯕ ꯈꯔ ꯁꯤꯜꯂꯒ ꯑꯩꯈꯣꯏꯒꯤ ꯇꯨꯡꯒꯤ ꯑꯩꯈꯣꯏꯒꯤ ꯏꯆꯥ ꯏꯅꯥꯎ ꯍꯥꯏꯗꯤ ꯑꯩꯈꯣꯏꯒꯤ ꯏꯈꯥ ꯇꯥꯕꯁꯤꯡꯁꯦ ꯁꯤꯒꯤ ꯂꯝꯁꯤꯗ ꯑꯦꯋꯥꯔ ꯑꯣꯏꯍꯟꯕ ꯍꯥꯏꯇꯥꯥꯔꯦ ꯑꯗꯨꯒ ꯁꯤꯒꯤ ꯂꯝꯁꯤꯗ ꯑꯐꯕꯔꯣꯝꯗ ꯑꯩꯈꯣꯏꯅ ꯂꯝꯖꯤꯡꯕꯤꯕ ꯍꯥꯏꯗꯤ ꯃꯊꯛ ꯊꯣꯡꯕ ꯐꯔꯒ ꯑꯩ ꯃꯈꯥ ꯇꯥꯕ ꯐꯗꯣꯏꯅꯤꯗꯅ ꯑꯗꯨꯒꯤ ꯁꯤꯒꯤ ꯀꯩꯅꯣꯁꯤꯗ ꯆꯠꯂꯒ ꯃꯈꯥ ꯇꯥꯕꯁꯤꯡꯁꯦ ꯒ꯭ꯌꯥꯟ ꯇꯥꯅ ꯑꯩꯈꯣꯏꯒꯤ ꯍꯥꯏꯗꯤ ꯏꯟꯚꯥꯏꯔꯣꯟꯃꯦꯟꯁꯤꯒ ꯑꯩꯈꯣꯏꯒ ꯂꯩꯅꯔꯤꯕ ꯃꯔꯤꯁꯤꯦ ꯐꯖꯅ ꯈꯪꯍꯜꯂꯒ ꯏꯟꯚꯥꯏꯔꯣꯟꯃꯦꯟ ꯀꯟ ꯐꯅꯕ ꯍꯥꯏꯗꯤ ꯃꯈꯥ ꯇꯥꯕꯁꯤꯡꯁꯤ ꯑꯩꯈꯣꯏꯅ ꯂꯝꯖꯤꯡꯕꯤꯕ ꯍꯥꯏꯇꯥꯔꯦ ꯍꯥꯏꯗꯤ ꯑꯩꯈꯣꯏ ꯑꯩꯈꯣꯏ ꯆꯠꯈ꯭ꯔꯕ ꯃꯇꯨꯡ ꯃꯣꯏ ꯑꯃꯨꯛ ꯂꯩꯍꯧꯗ꯭ꯔꯤꯉꯩꯗꯅ ꯃꯣꯏꯅ ꯑꯃꯨꯛ ꯃꯣꯏꯒꯤ ꯃꯈꯥ ꯇꯥꯕꯁꯤꯡꯗꯣ ꯑꯃꯨꯛ ꯑꯦꯋꯌꯥꯔ ꯑꯣꯏꯍꯜꯂꯒ ꯍꯥꯏꯗꯤ ꯁꯤꯒꯤ ꯂꯝꯕꯤꯁꯤꯗ ꯐꯖꯅ ꯀꯩꯅꯣ ꯇꯧꯕꯤꯕ ꯍꯥꯏꯇꯥꯔꯦ ꯇꯧꯕꯤꯔꯒ ꯃꯣꯏꯅ ꯑꯃꯨꯛ ꯂꯩꯖꯍꯧꯔꯒ ꯏꯟꯚꯥꯏꯔꯣꯟꯃꯦꯟꯁꯦ ꯁꯨꯃꯥꯏꯅ ꯍꯥꯏꯗꯤ ꯀꯟꯅ ꯉꯟꯅꯒꯗ꯭ꯔꯥ ꯍꯥꯟꯅꯒꯗꯤ ꯈꯜꯂꯦꯕ ꯑꯩ
ꯌꯥꯝ ꯁꯨꯗꯔ ꯋꯥꯐꯝꯅꯨ ꯃꯁꯤꯗ ꯑꯃꯨꯛ ꯁꯣꯏꯒꯗꯧꯔꯤꯁꯦ ꯀꯔꯤ ꯍꯥꯏꯇꯥꯔꯦ ꯑꯩꯈꯣꯏꯒꯤ ꯄꯨꯟꯁꯤꯜꯂꯛꯄꯁꯦ ꯑꯩꯈꯣꯏ ꯀꯣꯛ ꯆꯨꯡꯁꯤꯜꯂꯛꯄꯁꯤꯗ ꯑꯃꯨꯛ ꯑꯩꯈꯣꯏ ꯀꯣꯛ ꯄꯨꯟꯕꯁꯤꯗ ꯑꯃꯨꯛ ꯃꯥꯟꯅꯔꯣꯏꯗꯕ ꯑꯩꯈꯣꯏ ꯑꯩꯈꯣꯏ ꯃꯁꯦꯟꯅ ꯑꯃꯨꯛ ꯇꯣꯈꯥꯏ ꯇꯣꯈꯥꯏ ꯇꯥ ꯒꯗ꯭ꯔꯥ ꯍꯥꯏꯕꯁꯤ ꯃꯁꯤꯁꯨ ꯈꯟꯅꯍꯧꯗꯕ ꯌꯥꯔꯦ ꯗꯕꯅꯦ ꯍꯥꯏꯗꯤ ꯀꯣꯛ ꯆꯥꯅꯔꯛꯇꯕꯒꯨꯝꯕ
ꯎꯝ ꯌꯥꯝ ꯆꯨꯝꯃꯤ ꯌꯥꯝ ꯁꯨꯝꯃꯤ ꯍꯥꯏꯗꯤ ꯑꯩꯈꯣꯏꯒꯤ ꯀꯩꯅꯣꯒꯤ ꯁꯀꯨꯜ ꯁ꯭ꯀꯨꯜꯁꯤꯡꯁꯤꯗ ꯄꯥꯡꯊꯣꯛꯅꯔꯤꯕ ꯀꯩꯅꯣ ꯏꯟꯚꯥꯏꯔꯣꯟꯃꯦꯟ ꯗꯦ ꯄ꯭ꯔꯣꯒ꯭ꯔꯥꯝ ꯁꯤꯡꯁꯦ ꯁꯤꯁꯨ ꯍꯥꯏꯗꯤ ꯏꯟꯚꯥꯏꯔꯣꯟꯃꯦꯟ ꯗꯦꯅꯤ ꯍꯥꯏꯔꯒ ꯄꯥꯝꯕꯤ ꯆꯥꯔ ꯄꯨꯅꯔꯛꯑꯒ ꯄꯥꯝꯕꯤꯁꯦ ꯍꯦꯛꯇ ꯄꯥꯛꯇꯛꯅꯅ ꯊꯥꯕ ꯑꯗꯨꯒ ꯏꯟꯚꯥꯏꯔꯣꯟꯃꯦꯟ ꯗꯦꯗꯨꯇꯪ ꯁꯦꯂꯦꯕ꯭ꯔꯦꯠ ꯇꯧꯕ ꯂꯣꯏꯔꯒ ꯏꯟꯚꯥꯏꯔꯣꯟꯃꯦꯟ ꯗꯦꯒꯤ ꯃꯇꯨꯡꯗ ꯃꯇꯨꯡ ꯇꯥꯔꯛꯄꯗꯗꯤ ꯄꯥꯝꯕꯤꯁꯤꯡꯗꯣ ꯍꯤꯡꯉꯤꯕ꯭ꯔꯥ ꯁꯤꯔꯕ꯭ꯔꯥ ꯍꯥꯏꯗꯤ ꯅꯥꯄꯤ ꯍꯧ ꯂꯤ ꯚꯔꯥ ꯑꯗꯨꯗꯒꯤꯩ ꯃꯈꯣꯡ ꯁꯣꯝꯕꯤꯗꯅ ꯈꯣꯠꯄꯤꯗꯅ ꯍꯥꯏꯗꯤ ꯄꯥꯝꯕꯤꯗꯨꯒꯤ ꯀꯤꯌꯥꯔ ꯂꯧꯕꯤꯗꯕ ꯔꯦꯁꯄꯣꯟꯁꯤꯕꯤꯂꯤꯇꯤ ꯂꯧꯕꯤꯗꯕ ꯏꯟꯚꯥꯏꯔꯣꯟꯃꯦꯟ ꯗꯦ ꯂꯣꯏꯔꯒꯗꯤ ꯄꯥꯝꯕꯤꯁꯤꯡꯗꯣ ꯍꯟꯅ ꯌꯦꯡꯕꯤꯗꯕ ꯍꯥꯏꯇꯥꯥꯔꯦ ꯃ ꯑꯗꯨꯒꯤ ꯆꯠꯅꯕꯤꯒꯤ ꯃꯌꯥꯝ ꯀꯃꯥꯏꯅ ꯇꯧꯔꯤꯕ ꯑꯁꯤꯒꯤꯒꯤ ꯃꯍꯨꯠꯁꯤꯗ ꯑꯩꯅ ꯍꯥꯏꯖꯅꯤꯡꯉꯤ ꯇꯣꯡꯖꯟ ꯏꯟꯚꯥꯏꯔꯣꯟꯃꯦꯟꯁꯤꯁꯤꯗ ꯄꯥꯝꯕꯤꯁꯦ ꯇ ꯌꯥꯝꯅ ꯊꯥꯈꯤꯗꯨ ꯁꯔꯨꯛ ꯌꯥꯝꯅ ꯊꯥꯏꯔꯒ ꯁꯦꯟꯅꯕ ꯉꯝꯕꯤ ꯑꯗꯨ ꯀꯩꯗꯧꯅꯅꯤ ꯍꯥꯏꯗꯤ ꯁꯤꯟꯅꯕ ꯉꯝꯗ꯭ꯔꯗꯤ ꯅꯨꯡꯁꯤꯒꯤꯅꯤ ꯂꯤꯁꯤꯡ ꯑꯃ ꯊꯥꯔꯒ ꯂꯤꯁꯤꯡꯗꯨꯣꯃ ꯁꯤꯒꯤꯗꯨ ꯁꯔꯨꯛ ꯇꯔꯥꯗꯪ ꯆꯪ ꯆꯪ ꯂꯥꯎꯟ ꯊꯥꯔꯒ ꯇꯔꯥꯗꯨ ꯁꯤꯡꯕꯅ ꯐꯩꯌꯦꯕ ꯑꯗꯨꯅ ꯏꯟꯚꯥꯏꯔꯣꯟꯃꯦꯟ ꯗꯦꯅꯤ ꯍꯥꯏꯔꯒ ꯄꯥꯝꯕꯤ ꯂꯤꯁꯤꯡ ꯑꯃ ꯊꯥꯗꯨ ꯁꯔꯨꯛ ꯌꯥꯝꯅ ꯆꯪ ꯆꯪ ꯂꯥꯎꯅ ꯄꯥꯝꯕꯤ ꯊꯔꯥꯗꯪ ꯔꯦꯁꯄꯣꯟꯁꯤꯕꯤꯂꯤꯇꯤ ꯂꯧꯕꯤꯔꯒ ꯐꯖꯅ ꯃꯄꯨꯡ ꯐꯥꯅ ꯃꯄꯨꯡ ꯐꯥꯅ ꯆꯥꯎꯍꯜꯂꯒ ꯃꯍꯩ ꯆꯥꯕꯗꯨꯅ ꯐꯒꯗ꯭ꯔꯥꯅ ꯈꯜꯜꯂꯤ ꯖꯩ ꯃꯔꯨꯞ
ꯃꯥꯅꯤ ꯃꯥꯅꯤ ꯌꯥꯝ ꯆꯨꯝꯕ ꯋꯥꯐꯝꯅꯦꯕ ꯑꯗ ꯃꯁꯤ ꯍꯪꯈꯤꯅꯤ ꯇꯧꯗꯕꯁꯨ ꯌꯥꯗꯕ ꯇꯧꯕꯗꯁꯨ ꯍꯦꯛ ꯊꯕꯛ ꯑꯣꯏꯅ ꯑꯣꯟꯕꯗꯁꯨ ꯂꯥꯏꯗꯕ ꯑꯗꯒꯤ ꯇꯧꯗ꯭ꯔꯦ ꯀꯗꯥꯏ ꯇꯧꯔꯦ ꯀꯗꯥꯏ ꯑꯃ ꯑꯃ ꯇꯧꯕꯁꯤꯗꯀꯣ ꯍꯌꯦꯡ ꯃꯁꯤ ꯍꯌꯦꯡ ꯑꯩꯈꯣꯏꯅ ꯇꯧꯔꯁꯤ ꯅ ꯑꯩꯈꯣꯏ ꯀꯣꯛ ꯊꯣꯡꯖꯤꯜꯂꯛꯄꯗ ꯑꯃꯨꯛ ꯃꯤ ꯂꯩꯕꯤꯔꯣꯏꯗꯣꯏꯅꯦꯕ ꯍꯥꯏꯗꯤ ꯇꯧꯕꯤꯒꯗꯕ ꯆꯪꯁꯪ ꯍꯥꯏꯕꯗꯤ ꯑꯩꯈꯣꯏ ꯂꯩꯃꯤꯟꯅꯒꯗꯕ ꯍꯥꯏꯗꯤ ꯀꯣꯛ ꯃꯥꯟꯅꯕ ꯑꯩꯈꯣꯏ ꯄꯨꯟꯁꯤꯜꯂꯛꯀꯗꯣꯏꯁꯦ ꯑꯩꯈꯣꯏ ꯆꯥ ꯆꯥꯝꯃ ꯐꯥꯅ ꯀꯩꯁꯨ ꯍꯧꯔꯛꯄꯗꯗꯤ ꯊꯣꯛꯂꯣꯏ ꯍꯥꯏꯖꯔꯤꯕ ꯑꯩꯈꯣꯏ ꯃꯥꯟꯅꯔꯤꯕ ꯑꯩꯈꯣꯏ ꯑꯍꯨꯝ ꯃꯔꯤꯁꯤꯅ ꯌꯥꯝ ꯏꯁꯇ꯭ꯔꯒꯜ ꯑꯃꯗꯤ ꯇꯧꯒꯗ꯭ꯔꯥ ꯇꯧꯒꯅꯤꯁꯤꯅ ꯑꯩꯅ ꯐꯣꯡꯗꯣꯛꯆꯅꯤꯡꯉꯚ
ꯁꯨꯝꯒꯤ ꯃꯔꯛ ꯍꯧꯖꯤꯛ ꯖꯨꯟ ꯌꯧꯁꯤꯜꯂꯛꯑꯦ ꯑꯗꯨ ꯅꯣꯡꯖꯨꯊꯥ ꯂꯥꯛꯑꯅꯤ ꯅꯣꯡꯖꯨ ꯊꯥ ꯂꯥꯛꯄꯗꯒꯤ ꯑꯃꯨꯛ ꯏꯁꯤꯡ ꯏꯆꯥꯎ ꯑꯃꯨꯛ ꯊꯣꯛꯑꯅꯤ ꯏꯁꯤꯡ ꯏꯆꯥꯎ ꯊꯣꯛꯑꯅꯤ ꯑꯗꯨꯗꯒꯤ ꯂꯧ ꯎꯕ ꯃꯇꯝꯁꯤꯗ ꯑꯃꯨꯛ ꯏꯁꯤꯡ ꯏꯆꯥꯎ ꯊꯣꯛꯆꯤꯜꯂꯅꯤ ꯑꯗꯨꯒ ꯏꯁꯤꯡ ꯏꯆꯥꯎ ꯍꯟꯊꯈ꯭ꯔꯦ ꯑꯗꯨꯝ ꯈꯜꯂꯣ ꯑꯗꯨꯗꯒꯤ ꯑꯃꯨꯛ ꯏꯁꯤꯡ ꯍꯥꯏꯗꯤ ꯇꯥꯔꯨꯗꯕ ꯃꯇꯝꯗꯅ ꯇꯥꯔꯅꯤ ꯑꯗꯨꯒ ꯂꯧ ꯎꯅꯔꯛꯄ ꯃꯇꯝꯗꯨꯗ ꯑꯃꯨꯛ ꯏꯁꯤꯡ ꯑꯃꯨꯛ ꯂꯩꯇꯕꯒꯤ ꯑꯃꯨꯛ ꯑꯋꯥꯕꯁꯤ ꯑꯃꯨꯛ ꯃꯥꯏꯌꯣꯛꯅꯗꯣꯏꯅꯦꯕ ꯇꯧꯔꯤꯁꯦ ꯍꯧꯖꯤꯛ ꯑꯗꯨ ꯀꯩꯅꯣꯁꯤꯗ ꯏꯀꯣ ꯁꯤꯁꯇꯦꯝꯁꯤꯗ ꯀꯥꯏꯔꯛꯑꯕꯅꯤꯅ ꯂꯣꯏꯅ ꯀꯥꯏꯔꯤ ꯍꯥꯏꯇꯥꯔꯦ ꯂꯧ ꯎꯕ ꯈꯣꯠꯄ ꯂꯧ ꯎꯕꯁꯦ ꯐꯖꯅ ꯌꯥꯗ꯭ꯔꯕꯅꯤꯅ ꯑꯃꯨꯛ ꯆꯥꯛ ꯇꯥꯡꯕꯅ ꯑꯃꯨꯛ ꯊꯣꯛꯑꯅꯤ ꯈꯪꯗ꯭ꯔꯦꯗꯅ ꯃꯔꯨ ꯍꯤꯡꯕꯁꯦ ꯌꯥꯝ ꯂꯨꯔꯦꯗ
ꯍꯣꯏ ꯂꯧꯎ ꯁꯤꯡꯎꯒꯤ ꯍꯥꯏꯔꯗꯤ ꯍꯥꯏ ꯁꯔꯀꯥꯔꯁꯤꯅ ꯏꯔꯤꯒꯦꯁꯟ ꯁꯤꯁꯇꯦꯝꯒꯨꯝꯕ ꯏꯊꯦꯜ ꯂꯧꯈꯣꯡꯁꯦꯀꯣ ꯈꯔ ꯁꯦꯝꯕꯤꯔꯒꯗꯤ ꯃꯁꯤ ꯈꯔꯒꯤ ꯑꯣ ꯃꯁꯤꯒꯤ ꯃꯩꯁꯥꯁꯤ ꯈꯔ ꯀꯣꯛꯀꯗ꯭ꯔꯥ ꯀꯣꯛꯄꯁꯨ ꯌꯥꯏ ꯀ ꯀꯣꯀꯥꯅꯤꯁꯤꯅꯤ
ꯅ ꯍꯥꯏꯗꯤ ꯒꯣꯃꯦꯟꯃꯦꯟꯅꯁꯨ ꯈꯤꯇꯪ ꯏꯅꯤꯁꯦꯇꯤꯞ ꯂꯧꯕꯤꯕ ꯍꯥꯏꯇꯥꯔꯦꯀꯣ ꯃꯣꯏꯗ ꯃꯣꯏꯅ ꯈꯔ ꯀꯩꯅꯣ ꯇꯧꯕꯤꯔꯒ ꯑꯗꯨꯅ ꯇꯅꯣꯂꯣꯖꯤꯗꯤꯦ ꯑꯌꯥꯝꯅ ꯂꯣꯏ ꯋꯥꯅꯔꯦꯕ ꯍꯥꯏꯗꯤ ꯃꯐꯝ ꯃꯐꯝ ꯏꯁꯤꯡ ꯐꯪꯗꯕ ꯑꯗꯨꯗꯒꯤ ꯃꯐꯝ ꯑꯃꯗꯅ ꯏꯁꯤꯡ ꯆꯥꯎꯕ ꯑꯗꯒꯤ ꯃꯐꯝ ꯑꯃꯗꯅ ꯏꯀꯪ ꯊꯣꯛꯄ ꯑꯗꯨꯃꯥꯏꯅ ꯍꯥꯏꯗꯤ ꯌꯥꯝꯅ ꯀꯩꯅꯣ ꯑꯣꯏꯗꯕ ꯍꯥꯏꯗꯤ ꯍꯥꯏ ꯇꯔꯦ ꯆꯥꯡ ꯅꯥꯏꯗꯕ ꯍꯥꯏꯒꯗ꯭ꯔꯥ ꯑꯗꯨꯃꯥꯏꯅ ꯂꯣꯏ ꯇꯧꯅꯔꯛꯑꯦꯕ ꯍꯧꯖꯤꯛ ꯑꯌꯥꯝꯕꯅ ꯀꯩꯅꯣꯁꯤꯡꯁꯦ ꯑꯗꯨ ꯍꯥꯏꯗꯤ ꯒꯣꯚꯔꯃꯦꯟꯅ ꯏꯅꯤꯁꯤꯦꯇꯤꯞ ꯈꯔ ꯂꯧꯕꯤꯔꯒ ꯏꯔꯤꯒꯦꯁꯟ ꯁꯤꯁꯇꯦꯝꯒꯨꯝꯕ ꯗ꯭ꯔꯦꯅꯦꯖ ꯁꯤꯁꯇꯦꯝꯒꯨꯝꯕ ꯍꯥꯏꯗꯤ ꯚꯔꯒꯨꯝꯕꯁꯦ ꯇꯨꯔꯦꯜ ꯄꯥꯠ ꯇꯨꯔꯦꯜꯒꯨꯝꯕꯁꯦ ꯐꯖꯅ ꯀꯩꯅꯣ ꯇꯧꯕꯤꯕ ꯍꯥꯏ ꯇꯥꯔꯦ ꯐꯖꯅ ꯃꯔꯤꯟ ꯇꯦꯡꯕꯤꯕ ꯍꯥꯏ ꯇꯥꯔꯦ ꯑꯃꯣꯠꯄꯒꯨꯝꯕ ꯈꯣꯠꯄꯒꯨꯝꯕꯁꯦ ꯐꯖꯅ ꯃꯔꯤꯟ ꯇꯦꯡꯕꯤꯔꯒ ꯀꯩꯅꯣꯁꯦ ꯐꯖꯅ ꯁꯦꯝꯟꯕꯤꯔꯒꯗꯤ ꯐ꯭ꯂꯠꯀꯨꯝꯕ ꯀꯩꯅꯣꯒꯨꯝꯕ ꯊꯣꯛꯄꯁꯦ ꯆꯥꯡ ꯌꯥꯝ ꯍꯦ ꯍꯟꯊꯒꯅꯤꯅ ꯂꯧꯖꯩ ꯍꯦꯛ ꯍꯧꯖꯤꯛ ꯈꯤꯇꯪ ꯅꯣꯡ ꯆꯨꯕꯒ ꯑꯒ ꯑꯃꯨꯛ ꯆꯠ ꯅꯣꯡ ꯍꯥꯡꯈꯤꯕꯒ ꯑꯃꯨꯛ ꯅꯣꯡꯃꯨꯛ ꯇꯥꯔꯔꯣꯏ ꯑꯗꯨꯗꯒꯤꯗꯤꯝ ꯀꯩꯅꯣꯁꯦ ꯂꯧꯎ ꯁꯤꯡꯎꯕ ꯑꯗꯨꯗꯒꯤ ꯀꯩꯅꯣ ꯇꯧꯕꯅ ꯆꯤꯡꯕꯁꯤꯗ ꯑꯗꯨꯝ ꯑꯀꯥꯏꯕ ꯀꯩꯅꯣꯁꯦ ꯕꯦꯛꯁꯦ ꯄꯤꯔꯛꯄ ꯇꯥꯕꯅꯦꯕ ꯃꯁꯥꯟꯅꯗꯣ
ꯍꯣꯏ ꯌꯥꯝ ꯆꯨꯝꯃꯦ ꯑꯗꯒꯤ ꯃꯁꯤ ꯀꯩꯅꯣ ꯍꯥꯏꯗꯤ ꯑꯩꯈꯣꯏꯒꯤ ꯂꯧꯃꯤ ꯏꯆꯤꯜ ꯏꯅꯥꯎꯁꯤꯡꯁꯤꯅ ꯑꯃꯨꯛ ꯃꯣꯏꯒꯤ ꯑꯃꯨꯛ ꯃꯣꯏꯒꯤ ꯑꯃꯨꯛ ꯃꯣꯏꯅ ꯑꯃꯨꯛ ꯀꯩꯃꯨꯛ ꯇꯧꯒꯦ ꯍꯥꯏꯔ ꯀꯥꯟꯗ ꯆꯠ ꯀꯩꯅꯣ ꯐꯧꯅꯨꯡ ꯃꯔꯥꯡ ꯀꯥꯏꯅ ꯊꯣꯛꯅꯕꯒꯤꯗꯃꯛꯇ ꯃꯣꯏꯅ ꯑꯃꯨꯛ ꯇꯤꯜꯍꯥ ꯍꯤꯗꯥꯛꯀꯨꯝꯕ ꯍꯥꯔꯒꯨꯝꯕ ꯀꯦꯃꯤꯀꯦꯜ ꯄ꯭ꯔꯗꯛꯁꯤꯡꯁꯦ ꯑꯃꯨꯛ ꯀꯥ ꯍꯦꯟꯅ ꯑꯃꯨꯛ ꯁꯤꯖꯤꯛ ꯁꯤꯖꯤꯟꯅꯔꯛꯄꯁꯦ ꯃꯁꯤꯅ ꯑꯃꯨꯛ ꯑꯩꯈꯣꯏꯗ ꯑꯃꯨꯛꯁꯨ ꯁꯣꯛꯍꯜꯂꯛꯏꯅꯦ